ꯇꯥꯕ꯭ꯔꯦ
ꯑꯣ ꯇꯥꯔꯦ ꯇꯥꯔꯦ
ꯌꯥꯝ ꯇꯞꯄꯤꯗ ꯕꯣꯂꯨꯝꯖꯦ
ꯑꯩꯒꯤ ꯐꯣꯟꯁꯦ ꯈꯔ ꯕꯦꯔꯥ ꯑꯃ ꯏꯀꯥ ꯀꯥꯕꯒꯤ ꯇꯥꯏꯞꯇ ꯇꯧꯋꯤ ꯁꯤꯒꯤ ꯃꯈꯣꯟꯖꯦ ꯇꯞꯄꯤꯁꯦ ꯃꯥꯏꯀ꯭ꯔꯐꯣꯟ ꯀꯩꯅꯣ ꯌꯨꯖꯤꯡ ꯗꯤꯁ ꯑꯦꯞ ꯏꯁ ꯌꯨꯖꯤꯡ ꯗ ꯃꯥꯏꯀ꯭ꯔꯣꯐꯣꯟ ꯀꯔꯝꯕ ꯃꯥꯏꯀ꯭ꯔꯣꯐꯣꯟꯅ ꯁꯤꯖꯤꯟꯅꯗꯣꯏꯁꯦ ꯇꯥꯔꯕꯣ
ꯇꯥꯕꯨꯗꯤ ꯇꯥꯏꯌꯦ ꯇꯥꯏꯌꯦꯕ ꯇꯕꯗꯤ ꯑꯪ
ꯄꯤꯛꯄ ꯁꯤ ꯐꯣꯟꯁꯦ ꯈꯔ ꯕꯦꯔꯥ ꯇꯧꯋꯦ ꯑꯩꯒꯤ ꯐꯣꯟꯁꯦ ꯀꯨꯏꯔꯕ ꯐꯣꯟ ꯑꯣꯏꯔꯃꯤꯅ ꯆꯥꯛ ꯏꯁꯤꯡ ꯆꯥꯔꯕꯣ ꯑꯩ ꯀꯟꯅ ꯀꯟꯅ ꯑꯗꯨꯝ ꯉꯥꯡꯉꯛꯑꯒꯦ ꯅꯪ ꯇꯥꯅꯕ ꯀꯔꯤ ꯃꯊꯦꯜ ꯆꯥꯔꯕ
ꯅꯪꯗꯤ ꯑꯁ ꯀꯥꯡꯒꯧ ꯑꯃ ꯑꯗꯨꯒ ꯆꯝꯐꯨꯗ ꯑꯃ
ꯌꯦꯟꯗꯦꯝ ꯏꯔꯣꯟꯕ ꯆꯥꯏ
ꯁꯣꯏꯕꯨꯝꯃ ꯈꯔ ꯍꯥꯞꯆꯔ ꯌꯥꯗ꯭ꯔꯣ
ꯍꯥꯎꯔꯦ ꯃꯣꯔꯣꯛ ꯁꯥꯃꯟꯗꯅ ꯁꯣꯏꯕꯨꯝꯗꯣ ꯂꯣꯏꯊꯣꯛꯈ꯭ꯔꯦ ꯀꯩꯅꯣ ꯇꯧꯔꯦ
ꯎꯝ
ꯏꯪꯈꯣꯜꯗ ꯄꯥꯟꯕ ꯎ ꯃꯣꯔꯣꯛꯅꯦꯅ ꯈꯔ ꯍꯥꯞꯄꯨꯔꯦ ꯑꯗ ꯍꯦꯛ ꯇ ꯁꯥꯔꯣꯏꯗꯕꯣꯏ ꯅꯤꯡꯉꯨꯔꯦ ꯄꯤꯛꯑꯦ ꯑꯗꯨꯒꯗꯤ ꯁꯥꯕꯗ ꯁꯥꯕꯗ ꯉꯥꯥꯎ ꯆꯦꯜꯂꯦ ꯀꯥꯡꯪꯁꯥ ꯁꯥꯔꯦ ꯃꯣꯔꯣꯛ ꯍꯥꯎꯕꯝ ꯊꯨꯝꯕꯝ ꯈꯪꯗꯉꯩ
ꯎꯝ ꯉꯁꯥꯏ ꯑꯩꯈꯣꯏꯅ ꯔꯦꯟ ꯑꯃ ꯌꯦꯡꯕꯗꯨꯀꯣ ꯑꯗꯨꯝ ꯌꯥꯗꯔꯣ
ꯌꯥꯏ ꯐꯖꯩ ꯄꯩꯁꯥ ꯗꯣ ꯈꯔ ꯌꯥꯝꯃꯦ ꯍꯥꯏꯕꯩ ꯋꯥꯅꯦꯕꯀꯣ ꯃꯐꯝꯗꯣ ꯑꯗꯨꯝ ꯂꯝꯕꯤ ꯂꯝꯗꯥꯡ ꯆꯥꯕ ꯆꯠꯊꯣꯛ ꯆꯠꯁꯤꯟ ꯀꯣ ꯅꯨꯡꯉꯥꯏꯕ ꯃꯐꯝꯗꯤ ꯑꯣꯏꯌꯦꯕ
ꯄꯩꯁꯥꯕꯨꯗꯤ ꯌꯥꯝ ꯄꯩꯁꯥ ꯌꯥꯝꯕ ꯍꯥꯏꯁꯦ ꯃꯩ ꯏꯁꯤꯡ ꯋꯥꯏ ꯐꯥꯏ ꯀꯩꯀꯥ ꯂꯣꯏ ꯐ꯭ꯔꯤ ꯑꯣꯏꯔꯛ
ꯃꯥꯅꯦ ꯑꯍꯟꯕꯁꯨ ꯑꯣꯏꯕꯗꯨꯒ
ꯎꯝ ꯂꯩꯩꯗꯦ ꯃꯨꯁꯨ
ꯒ꯭ꯌꯥꯟꯁꯤꯒ ꯍꯟꯅꯔꯔꯣꯏꯗꯅ
ꯗꯈꯤ ꯀꯣ ꯑꯗꯨꯝ ꯁꯤꯖꯤꯟꯅꯕ ꯌꯥꯏꯗꯅ ꯑꯩꯗꯤ ꯑꯃꯔꯣꯝꯗ ꯏꯁꯤꯡ ꯑꯁꯥꯕꯅ ꯏꯔꯨꯖꯗ꯭ꯔꯗꯤ ꯉꯝꯗꯦꯕ
ꯑ
ꯑꯗꯨꯅ ꯑꯗꯨꯝꯕꯗꯣ ꯄꯥꯝꯕ ꯑꯩꯅ ꯃꯩ ꯐꯖꯁ ꯁꯤꯖꯤꯟꯅ ꯌꯥꯕ ꯑꯗꯨꯗꯤ
ꯀꯥꯂꯦꯟꯒꯨꯝ ꯀꯥꯂꯦꯟꯒꯨꯝꯕ ꯍꯧꯖꯤꯛ ꯁꯨꯃꯥꯏꯅ ꯀꯩꯅꯣ ꯁꯥꯒꯠꯂꯛꯄꯁꯤꯗꯗꯤ ꯑꯗꯨꯝ ꯌꯥꯏꯑꯕ ꯑꯩꯁꯨ ꯑꯗꯨꯒ ꯅꯤꯡꯊꯝꯊꯥ ꯌꯧꯔꯛꯑꯗꯤ ꯑꯩꯁꯨ ꯏꯁꯤꯡ ꯑꯁꯥꯕ ꯅꯠꯇ꯭ꯔꯗꯤ ꯉꯝꯗꯦ ꯅꯨꯡꯊꯤ ꯅꯣꯡꯃꯪꯕꯒꯨꯝꯕꯀꯣ
ꯎꯝ
ꯍꯥ ꯆꯕꯠꯅꯕ ꯆꯕꯦꯠꯅꯕ ꯑꯈꯣ ꯑꯩꯈꯣꯏꯗꯤ ꯑꯁ ꯈꯪꯗꯦꯅ ꯇꯧꯔꯤꯁ
ꯎꯝ ꯑꯗ ꯀꯥꯗꯨꯁꯨ ꯌꯥꯝ ꯆꯥꯎꯋꯤ ꯐꯖꯅꯗꯤ ꯑꯗꯨꯝ ꯇꯧꯏ ꯃꯌꯥꯝ ꯂꯥꯡꯅꯕꯗꯤ ꯑꯗꯨꯝ ꯇꯥꯔꯔꯣꯏ
ꯇꯔꯔꯣꯏ ꯎꯝ ꯐꯕꯨꯗꯤ ꯐꯩꯌꯦ ꯃꯁꯥ ꯅꯥꯜꯦ ꯑꯍꯟꯕꯁꯨ ꯑꯣꯏꯕꯅꯤꯅ ꯑꯗꯣ ꯑꯩꯈꯣꯏꯗꯤ ꯏꯃꯨꯡ ꯃꯅꯨꯡ ꯄꯩꯁꯥ ꯊꯣꯏꯅ ꯍꯦꯟꯅ ꯀꯣꯝꯕ ꯀꯩꯅꯣ ꯇꯧꯕꯗꯣ ꯑꯣꯏꯕ ꯅꯠꯇꯕꯅꯤꯅꯅꯦ
ꯃꯥꯅꯦ ꯑꯈꯣꯏꯖꯨ
ꯈꯤꯇꯪ ꯆꯥꯎꯕꯗꯨꯒꯤ ꯅꯨꯡꯉꯥꯏꯇꯕꯒꯤ ꯋꯥ ꯈꯛꯇꯅꯦꯕ
ꯎꯝ
ꯍꯥꯏꯗꯤ ꯄꯩꯁꯥꯒ ꯐꯖꯅ ꯊꯣꯛꯇꯅ ꯀꯣ ꯀꯣꯝꯅ ꯁꯤꯖꯤꯟꯅꯕ ꯑꯣꯏꯔꯗꯤ ꯅꯨꯡꯉꯥꯏꯅ ꯂꯩꯕ ꯌꯥꯕ
ꯎꯝ
ꯑꯣ
ꯁꯟꯁ ꯃꯔꯤ ꯃꯉꯥꯇꯪ ꯇꯧꯕ
ꯇꯧꯔꯗꯤ ꯑꯗꯨꯅꯦ ꯁꯦꯟꯊꯨꯝꯁꯦ ꯎꯝ ꯐ ꯑꯗꯨꯕ ꯑꯗꯒꯤꯗꯤ ꯏꯃꯥ ꯏꯄꯥꯁꯨ ꯊꯥꯏꯅꯒꯨꯝꯅ ꯄꯩꯁꯥ ꯅꯨꯡꯁꯥꯁꯤ ꯖꯣꯝ ꯖꯣꯝ ꯐꯪꯗꯅ ꯇꯧꯕ ꯑꯣꯏꯔꯗꯤ ꯑꯃꯨꯛ ꯐꯕ
ꯎꯝ
ꯈꯪꯗꯦ ꯗ ꯇꯧꯔꯤꯕꯁꯦ
ꯑꯩꯅ ꯈꯜꯂꯤꯁꯦ ꯍꯥꯏꯅꯔꯒ ꯑꯍꯨꯝꯗ ꯌꯥꯔꯣꯏꯗ꯭ꯔꯥ ꯁꯤꯅꯤ
ꯊꯥꯖꯗꯦ ꯑꯍꯥꯟꯕ ꯑꯍꯥꯟꯕꯁꯨ ꯑꯣꯏꯕꯅꯤꯅ ꯃꯤꯁꯨ ꯄꯩꯁꯥꯗꯣ ꯍꯟꯖꯤꯟꯅꯅꯕ ꯈꯇꯪꯗ ꯑꯣꯏꯁꯨ ꯀꯩꯅꯣ ꯇꯧꯅꯤꯡꯉꯤꯅꯤꯗꯅ ꯑꯗꯨꯅ ꯑꯗꯨꯃꯛꯇꯤ ꯊꯥꯖꯕ ꯈꯔ ꯋꯥꯠꯂꯦ
ꯎꯝ ꯅꯣꯏꯒꯤꯗꯨꯗꯤ ꯀꯌꯥ ꯌꯧꯔꯒꯦ
ꯑꯩꯈꯣꯏꯒꯤ ꯁꯤꯗꯤ ꯑꯅꯤ ꯌꯧꯗꯤꯌꯦ
ꯎꯝ ꯀꯌꯥ ꯌꯧꯕꯅ ꯀꯌꯥ
ꯑꯃꯒ ꯆꯅꯤꯄꯥꯜꯗ ꯑꯗꯥꯏꯅ ꯂꯧꯋꯦ ꯑꯍꯦꯟꯕ ꯃꯩ ꯀꯩꯀꯥ ꯁꯤꯖꯤꯟꯅꯕ ꯌꯥꯗꯦ ꯍꯥꯏꯕ ꯋꯥꯅꯦꯕꯀꯣ ꯑꯗꯨꯝꯗꯤ ꯃꯩ ꯃꯣꯏꯅ ꯄꯤ ꯏꯁꯤꯡ ꯃꯣꯏꯅ ꯄꯤ ꯑꯗꯨꯝꯗꯤ ꯅꯨꯡꯉꯥꯏꯕ ꯑꯣꯏ
ꯌꯥꯝ ꯐꯔꯦ ꯇꯧꯋꯤꯖꯦ
ꯑꯩꯗꯤ ꯉꯁꯥꯏ ꯆꯠꯄꯗꯣ ꯀꯩꯅꯣꯗꯣ ꯑꯦꯝ ꯌꯨ ꯃꯅꯨꯡ ꯗ ꯆꯥ ꯆꯟꯗꯣꯟ ꯃꯅꯥ ꯍꯧꯕ ꯌꯦꯡꯒꯦ ꯈꯜꯂꯝꯃꯒ ꯀꯥꯎꯗꯅ ꯌꯦꯡꯉꯛꯇ꯭ꯔꯦ
ꯀꯩꯗ ꯀꯥꯟꯅꯒꯦ ꯆꯥ ꯆꯟꯗꯣꯟꯖꯦ
ꯑꯩ ꯁꯨꯝ ꯀꯩꯅꯣ ꯇꯧꯕ ꯑꯩꯒꯤ ꯀꯨꯊꯤ ꯌꯦꯡꯉꯨꯕꯗꯣ ꯑꯗꯨꯗꯩꯗ ꯑꯗꯨꯗꯣ ꯂꯨꯖꯧꯋꯣꯅ ꯍꯥꯏꯔꯛꯄ
ꯑꯣ
ꯂꯨꯖꯧꯋꯣ ꯑꯗꯨꯒ
ꯃꯁꯛ ꯈꯪꯕ꯭ꯔꯣ ꯅꯪ ꯆꯥ ꯆꯗꯣꯟꯁꯦ
ꯈꯪꯉꯦ
ꯎꯝ
ꯈꯪꯗꯦ ꯃꯤꯋꯥꯇꯥꯎ ꯍꯥꯏꯕ ꯂꯩ ꯃꯤꯅ ꯅꯨꯡꯁꯤꯕ ꯈꯔ ꯋꯥꯠꯂꯤ ꯨ ꯑꯗꯨ ꯑꯗꯥ ꯀꯔꯤ ꯀꯔꯥ
ꯃꯤ ꯈꯠꯅꯕ
ꯅꯨꯡꯁꯤꯌꯨ ꯑꯗꯒꯤ ꯆꯍꯤ ꯀꯨꯟꯊ꯭ꯔꯥ ꯇꯔꯦꯠ ꯐꯥꯎ ꯂꯩ ꯍꯥꯏꯕ ꯑꯗꯨꯗꯤ ꯌꯥꯝ ꯀꯨꯏꯃꯟꯗ꯭ꯔꯥ
ꯌꯨꯝ ꯄꯥꯟꯕꯩꯗꯤ ꯀꯩ ꯍꯥꯏꯔꯛꯀꯦ
ꯌꯨꯝ ꯄꯥꯟꯕꯒꯤꯗꯤ ꯌꯥꯁꯤꯜꯂꯛꯑꯦꯗꯤ ꯍꯥꯏ
ꯅꯈꯣꯏꯗꯩ ꯄꯛꯅꯕ ꯔꯥꯁꯤ ꯀꯩꯀꯥ
ꯑꯗꯨꯃꯛꯇꯤ ꯌꯧꯅ ꯀꯨꯞꯊꯔꯛꯇ꯭ꯔꯦ ꯃꯈꯥ ꯃꯥꯏ ꯀꯩ ꯑꯃꯗꯤ ꯆꯥꯟꯅꯗ꯭ꯔꯦ
ꯎꯝ ꯎꯝ ꯑꯗꯨ ꯐꯖꯅ ꯍꯪꯗꯧꯅꯤ
ꯑꯩꯈꯣꯏ ꯄꯂꯦꯝꯅ ꯑꯗꯨ ꯌꯧꯅ ꯍꯪꯉꯛꯇ꯭ꯔꯦ
ꯑꯩꯗꯤ ꯋꯥ
ꯋꯥꯏꯑꯦ ꯈꯪꯗꯦ ꯑꯩꯁꯨ ꯄꯨꯡꯋꯥꯅ ꯋꯥꯏ ꯃꯁꯥꯒꯤ ꯈꯔꯅꯒ ꯄꯠ ꯂ ꯂꯩꯔꯦ ꯋꯥꯏ ꯏꯕꯦꯝꯃ ꯇꯨꯝꯅꯤꯡꯕꯅ ꯑꯗꯒꯤ ꯇꯨꯝꯅꯤꯡ ꯑꯦꯅ ꯃꯤꯠꯁꯤ ꯇꯨꯝꯗꯔꯣꯁꯨ ꯌꯥꯕ ꯅꯠ
ꯌꯦꯡꯉꯣ ꯑꯦꯝ ꯌꯨ ꯗꯒꯤꯅ ꯅꯣꯏ ꯕꯧ ꯂꯥꯛꯄꯗ
ꯈꯣꯡꯅ ꯑꯃꯨ ꯂꯥꯛ ꯑꯦ ꯑꯗꯨꯅ
ꯑ ꯈꯣꯡꯅ ꯃꯨꯛ ꯆꯪꯉꯦ ꯆꯠꯂꯦꯗꯣ ꯑꯗꯩ ꯍꯜꯂꯛꯑꯒ ꯑꯃꯨꯛ ꯒꯥꯔꯤ ꯇꯣꯡꯉ ꯀꯣꯏꯆꯠ ꯆꯠꯂꯦ ꯋꯥꯔꯛꯑꯦ ꯍꯥꯏꯕ
ꯋꯥꯏ ꯋꯥꯏ ꯉꯁꯤꯗꯤ ꯀꯔꯥꯏꯗꯒꯤ
ꯑꯩ ꯈꯜꯂꯤꯁꯤꯗ ꯑꯦꯝ ꯌꯨꯗ ꯐꯝꯃꯒ ꯉꯥꯏꯍꯥꯛ ꯑꯗꯨꯝ ꯋꯥꯊꯤ ꯉꯥꯡꯅꯔꯒ ꯑꯗꯨꯃꯥꯏꯅ ꯈꯜꯂꯨꯕ ꯑꯗꯩ ꯃꯥꯅꯒ ꯍꯩꯔꯥꯡꯒꯣꯏ ꯊꯣꯡꯗꯒ ꯍꯥꯏꯕꯗꯨꯗ
ꯍꯣ ꯍꯣꯏ ꯑꯩꯁꯨ ꯑꯗꯨꯃꯥꯏꯅ ꯈꯜꯂꯦ ꯑꯗꯣ ꯑꯩꯅ ꯃꯥꯏꯕꯝ ꯂꯩꯀꯥꯏꯗꯗꯤ ꯊꯧꯗꯦ ꯀꯩꯅꯣ ꯁꯣꯝꯗ ꯊꯧꯔꯤꯁꯤꯕꯨ ꯈꯜꯂꯦꯕ ꯎꯝ ꯀꯩꯅꯣꯗꯣ ꯄꯔꯣ ꯊꯥ ꯌꯣꯟꯕꯝ ꯑꯗꯨꯗꯤ ꯀꯩꯅꯣꯅꯦꯕ ꯃꯥꯏꯕꯝ ꯂꯩꯀꯥꯏꯗꯅꯦꯕ ꯍꯧꯒꯠꯂꯒ ꯑꯗꯨ ꯑꯗꯨꯗ ꯊꯧꯗ꯭ꯔꯦꯅ ꯍꯩꯔꯥꯡꯒꯣꯏꯔꯣꯝ ꯇꯥꯅ ꯊꯧꯕꯗꯨꯗ ꯑꯩꯅ ꯀꯣ ꯑꯩꯅ ꯈꯟꯕꯅ ꯑꯃꯨꯛꯁꯨ ꯑꯃꯨꯛ ꯂꯝꯕꯤꯁꯦ ꯀꯣꯏꯊꯣꯛꯑꯒ ꯑꯃꯨꯛ ꯊꯧꯔꯒ ꯀꯩꯅꯣ ꯇꯧꯗꯣꯏ ꯃꯥꯜꯂꯦ ꯃꯥ ꯀꯣꯏꯅ ꯀꯣꯏꯅ ꯊꯧꯒꯟꯕꯗꯨꯗ
ꯑꯩ ꯈꯜꯂꯤꯁꯤꯅ ꯍꯩꯔꯥꯡꯒꯣꯏ ꯊꯣꯡꯗ ꯑꯍꯥꯎꯕ ꯂꯩꯁꯤꯅꯤꯅꯦ ꯑꯩꯅ ꯈꯜꯂꯤꯁꯦ
ꯑꯗꯨꯒꯗꯤ ꯃꯥꯒꯤ ꯁꯦꯀꯦꯟ ꯍꯦꯟ ꯃꯥꯒꯤ ꯁꯨꯃꯥꯏꯅ ꯇꯧꯕꯁꯦ ꯁꯤꯗꯅꯦꯕ ꯍꯦꯛ ꯍꯦꯛ ꯁꯥꯎꯅꯤꯡꯉꯤꯗꯨ
ꯍꯥ
ꯃꯥꯒꯤ ꯑꯗꯨꯃꯥꯏꯅ ꯍꯦꯛ ꯍꯦꯛ ꯑꯃꯨꯨꯛ ꯇꯧꯕꯗꯨꯗꯅꯦꯕ ꯁꯥꯎꯅꯤꯡꯉꯤꯗꯣ
ꯋꯥꯏ ꯍꯥꯏꯕ ꯃꯤ ꯋꯥꯅꯤ ꯋꯥꯔꯝꯅꯤ ꯈꯣꯠꯅꯤ ꯀꯔꯤꯝ ꯈꯪꯗꯦ ꯍꯥꯏꯕ
ꯎꯝ ꯎꯝ
ꯃꯥꯏ ꯑꯄꯥꯝꯕꯗꯨꯅꯦꯕ ꯇꯧꯔꯤꯁꯦ ꯍꯦꯛꯇ
ꯒ꯭ꯌꯥꯟ ꯇꯥꯗꯦ ꯒ꯭ꯌꯥꯟ ꯒ꯭ꯌꯥꯟ ꯉꯥꯎꯋꯤ ꯏꯕꯦꯝꯃ ꯒ꯭ꯌꯥꯟ ꯈꯔ ꯂꯩꯔꯗꯤ ꯑꯗꯨꯅꯦ ꯈꯔ ꯂꯩ ꯂꯩꯔꯗꯤ ꯌꯥꯔꯦ ꯁꯦꯀꯦꯟ ꯍꯦꯟꯕꯨ ꯅꯍꯥꯟꯁꯨ ꯃꯣꯏ ꯃꯔꯤ ꯃꯉꯥꯅ ꯀꯌꯥ ꯂꯨꯄꯥ ꯂꯤꯁꯤꯡ ꯑꯃ ꯆꯥꯇ꯭ꯔꯦꯠꯀꯤ ꯍꯥꯏꯕ꯭ꯔꯥ ꯀꯌꯥꯅꯣꯝ ꯂꯩ ꯍꯥꯏꯕꯅꯦꯕ ꯃꯣꯏ ꯑꯍꯨꯝ ꯃꯔꯤꯅ ꯃꯣꯏ ꯑꯍꯨꯝ ꯄꯨꯅꯤꯃꯥꯒ
ꯎꯝ
ꯀꯅꯤꯁꯀ ꯃꯥꯒ
ꯎꯝ
ꯌꯥꯔꯦ ꯑꯗꯒꯤꯗꯤ ꯃꯥ ꯈꯛꯀꯤ ꯑꯃꯨꯛ ꯂꯧꯔꯣ ꯅꯠꯇꯦ ꯃꯤ ꯑꯃꯨꯛ ꯀꯣꯏꯆꯦꯟ ꯆꯦꯟꯖꯤꯜꯂꯦ
ꯐꯣꯟ ꯇꯧ ꯇꯧ ꯃꯤꯒꯤ ꯃꯤꯒꯤ ꯑꯗꯨꯝ ꯍꯪꯂꯩ ꯃꯥ ꯊꯣꯛꯄꯃ
ꯑꯩ ꯋꯥꯅ ꯋꯥꯔꯛꯑꯀꯥꯟꯗꯅꯦ ꯑꯗꯨꯅꯦ ꯑꯩꯈꯣꯏꯁꯨ ꯋꯥꯔꯛꯑ ꯀꯥꯟꯗ ꯑꯃ ꯇꯜꯂꯛꯑꯦꯕ ꯇꯟꯊꯔꯛꯑꯦꯕ ꯏꯁꯥꯁꯦ ꯆꯥꯅꯤꯡꯗꯦꯕ ꯑꯩ ꯉꯁꯥꯏ ꯏꯕꯦꯝꯃ ꯋꯥꯕꯩ ꯑꯗꯨꯕꯨ ꯍꯥꯏꯗꯤ ꯆꯠꯇ꯭ꯔꯤꯉꯩꯗꯒꯤ ꯑꯩꯗꯤ ꯑꯗꯨꯝ ꯋꯥꯕꯒꯤ ꯏꯁꯥꯗ ꯑꯗ ꯍꯦꯡꯉꯣꯉꯦ ꯅꯥ ꯉꯥꯅꯗꯅ ꯑꯗꯨꯝ ꯆꯥꯅꯤꯡꯉꯥꯏ ꯊꯛꯅꯤꯡꯉꯥꯏ ꯑꯝꯇ ꯂꯩꯇ꯭ꯔꯦ ꯈꯣꯠꯇ꯭ꯔꯦ ꯑꯗꯨꯝ ꯇꯧꯔ ꯂꯩꯗꯅ ꯑꯗꯒꯤꯗꯤ
ꯅꯪꯗ ꯗꯨꯝ ꯋꯥꯔꯦ ꯍꯥꯏꯗꯅ
ꯍꯣꯏ ꯏꯁꯥꯁꯨ ꯅꯨꯡꯉꯥꯏꯇꯕꯩ ꯑꯩ ꯅꯍꯥꯟꯉꯩ ꯗꯨꯀꯥꯟ ꯊꯣꯛꯑꯒ ꯄꯣꯠ ꯆꯩ ꯂꯩꯕ ꯈꯣꯠꯄꯗꯣ ꯑꯩ ꯀꯔꯤꯝ ꯇꯧꯗꯕ ꯑꯩ ꯀꯩꯁꯨꯝꯇ ꯂꯩꯖꯗ꯭ꯔꯦꯕ ꯑꯗꯨꯗꯨꯒ
ꯑꯗꯨꯅ ꯋꯥꯑꯦ ꯍꯥꯏꯕꯩꯁꯨ
ꯎꯝ ꯈꯟꯕꯦꯛꯇ ꯇꯧꯔꯤꯁꯦ
ꯃꯥꯗꯤ ꯃꯁꯥ ꯐꯕꯅꯤꯅ
ꯁꯥ ꯀꯟꯕꯅꯤꯅ ꯑꯗꯒꯤꯗꯤ ꯃꯣꯏꯗꯤ ꯃꯁꯥꯁꯨ ꯑ ꯀꯟꯕꯅꯤꯅ ꯋꯥ ꯐꯅ꯭ꯌꯥꯝ ꯋꯥꯔꯦ ꯍꯥꯏꯔꯁꯨ ꯋꯥꯕꯁꯨꯨꯡ ꯃꯥꯟ ꯃꯥꯟꯗꯕꯅꯦ ꯌꯦꯡꯉꯣ
ꯀꯥꯟꯗ ꯈꯪꯕꯩ ꯑ ꯋꯥꯅꯦꯕ ꯃꯣꯏꯗꯤ ꯋꯥꯔꯦ ꯑꯗꯣ ꯑꯩꯈꯣꯏꯗꯤ ꯈꯤꯇꯪ ꯇꯧꯕꯗ ꯋꯥꯒꯟꯕꯅꯤꯅ ꯑꯗꯨꯝ ꯕꯔ ꯕꯔ ꯕꯔ ꯍꯦꯛꯇ ꯂꯥꯎꯋꯦꯕ
ꯎꯝ ꯃꯥꯅꯕꯤ ꯏꯃꯥꯅꯇ ꯀꯧꯔ ꯑꯩ ꯊꯪꯒꯦꯀꯣ
ꯍꯣ ꯍꯣꯍꯣꯏ ꯊꯝꯃꯣ ꯊꯝꯃꯣ ꯎꯝ